ꯑꯥꯎ ꯇꯥꯏꯌꯦ ꯀꯣ
ꯎꯝ ꯇꯥꯏꯌꯦ
ꯑꯣ ꯁꯦꯡꯅ ꯇꯥꯏꯅꯦ ꯍꯧꯖꯤꯛꯇꯤ ꯅꯪꯒꯤ ꯈꯣꯟꯖꯦꯜꯗꯣ
ꯍꯣꯏ ꯃꯄꯥꯟ ꯊꯣꯛꯄꯅꯤ ꯉꯁꯤꯗꯤ ꯈꯔ ꯅꯦꯋꯥꯛ ꯐꯕ ꯃꯥꯜꯂꯦ
ꯑꯣ ꯑꯗꯨꯝ ꯂꯩꯔꯗꯤ ꯅꯨꯡꯉꯥꯏꯒꯅꯤ
ꯍꯣꯏꯅꯦ ꯑꯗꯨꯝ ꯂꯩꯔꯗꯤ ꯑꯁ ꯀꯌꯥ ꯍꯔꯥꯎꯒꯗꯕꯅꯤ ꯍꯧꯖꯤꯛꯛꯇꯤ ꯍꯧꯖꯤꯛꯛꯇꯤ ꯃꯇꯝꯁꯨ ꯌꯥꯎꯗ꯭ꯔꯦ
ꯑ ꯑꯩꯀꫭ ꯉꯔꯥꯡ ꯑ ꯗꯥ ꯅꯗꯤ ꯈꯟꯗꯅꯦ ꯑꯗꯨꯒ ꯑꯃꯨꯛ ꯀꯣꯜ ꯇꯧꯔꯤꯁꯤ ꯇꯨꯝꯕ ꯌꯥꯔꯣꯏ ꯍꯥꯏꯅ ꯑꯃꯨꯛꯀꯁꯨ ꯈꯟꯕ ꯑꯗꯨꯗꯤ ꯑꯩ ꯇꯨꯝ ꯊꯣꯛꯈ꯭ꯔꯕ ꯑꯗꯨ ꯇꯨꯝꯗꯤ ꯇꯨꯝꯃꯦ ꯐꯖꯅꯗꯤ ꯑꯃꯨꯛꯀ ꯇꯨꯝꯃꯦ
ꯍꯥꯏꯗꯤ ꯑꯗꯨꯝ ꯀꯣꯜ ꯇꯧꯕ ꯌꯥꯕꯅꯦꯕ ꯅꯨꯡ ꯁꯨꯔꯗꯤꯀꯣ
ꯍꯣꯏ
ꯀꯥꯏꯩꯅ ꯃꯤꯀꯅꯥꯁꯨ ꯑꯩꯒꯤ ꯑꯩꯒꯤ ꯀꯣꯟꯗ ꯇꯥꯔꯣꯏꯕ
ꯑꯣ ꯑꯗꯨꯅꯤ
ꯍꯥꯏꯕꯗꯤ ꯅꯛꯄꯅꯤꯅ ꯎꯄꯥꯏ ꯂꯩꯇꯦꯕ
ꯑꯣ ꯑꯣ ꯑꯁ ꯅꯣꯏꯒꯤ ꯀꯣꯄꯔꯨꯝꯁꯦ ꯌꯥꯝ ꯅꯛꯄ ꯑꯣꯏꯔꯝꯒꯅꯤ
ꯌꯥꯝ ꯂꯥꯛꯑꯦ ꯑꯗꯨ ꯑꯉꯥꯡꯁꯤꯡꯅ ꯑꯗꯨꯝ ꯏꯁꯥꯅ ꯑꯗꯨꯝ ꯀꯞꯇꯕꯒꯤ ꯐꯥꯕꯅꯦꯕ ꯑꯗꯨꯝ ꯇꯨꯝꯕ ꯌꯥꯗ꯭ꯔꯒ ꯑꯗꯨ ꯀꯞꯔꯗꯤ ꯀꯣ ꯂꯣꯏꯅꯃꯛ ꯀꯩꯅꯣ ꯌꯥꯔꯣꯏꯍꯦ ꯂꯩꯕ ꯌꯥꯔꫭꯏꯍꯦ ꯗꯤꯁꯇꯞ ꯇꯧꯃꯟꯕꯒꯤ ꯇꯨꯝꯕ ꯌꯥꯗꯦ ꯌꯥꯗꯦ ꯍꯥꯏꯔꯅꯦꯕ ꯑꯗꯨ ꯃꯥꯅ ꯇꯧꯗꯕꯒꯤ ꯐꯔꯦ ꯍꯥꯏꯕ ꯇꯥꯔꯦ
ꯑ ꯅꯪꯒꯤ ꯏꯆꯥꯁꯦ ꯌꯥꯝ ꯐꯕ ꯃꯥꯜꯂꯤꯅꯦ
ꯍꯣꯏ ꯌꯨꯝ ꯐꯩꯌꯦ ꯍꯧꯖꯤꯛꯀꯥꯟꯗꯤꯀꯣ ꯈꯔ ꯀꯩꯅꯣ ꯑ ꯑꯩ ꯄꯥꯏꯕꯁꯤꯡꯁꯦ ꯃꯥ ꯂꯧ ꯂꯧꯅꯤꯡꯕ ꯂꯥꯛꯈ꯭ꯔꯦꯕ
ꯑꯣ
ꯑꯗꯨ ꯍꯥꯡꯕꯗꯤ ꯍꯥꯡꯕ ꯍꯥꯏꯇ꯭ꯔꯦ ꯑꯗꯨꯗꯁꯨꯣ ꯑꯗꯣ ꯐꯣꯟ ꯃꯥ ꯃꯄꯥꯗ ꯑꯗꯨꯝ ꯍꯥꯏꯕꯗꯤ ꯂꯩꯃꯤꯟꯅꯗꯕꯒꯤ ꯀꯣ ꯑꯗꯨꯝ ꯋꯥꯔꯤ ꯁꯥꯕꯒꯤ ꯐꯣꯟꯗꯒꯤ
ꯎꯝ
ꯑꯗꯨ ꯑꯩꯅ ꯂꯥꯎꯠ ꯏꯁꯄꯤꯀꯔ ꯇꯝꯔꯒ ꯑꯗꯨꯝ ꯋꯥꯔꯤꯦ ꯁꯥꯟꯅꯅꯕꯒꯤ ꯑꯃ ꯈꯥꯡꯈ꯭ꯔꯦꯕ
ꯎꯝ
ꯃꯤ ꯃꯤ ꯑꯃ ꯑꯃꯁꯨ ꯀꯣꯠꯇꯧꯔꯔꯗꯤ ꯃꯥꯅ ꯐꯣꯟ ꯄꯥꯏꯒꯦ ꯇꯧꯕ
ꯑꯣ
ꯄꯤꯌꯣꯅ ꯀꯣ ꯀꯞꯀꯦ ꯇꯧꯕ ꯑꯩꯁ ꯁꯥꯎꯅꯤꯡꯕꯅꯦꯍꯦ
ꯍꯝ
ꯋꯥꯔꯤꯁꯨ ꯁꯕꯥ ꯍꯥꯏꯗ꯭ꯔꯒ ꯍꯣꯏꯅꯦ ꯍꯧꯖꯤꯛꯀꯥꯟ ꯈꯔ ꯍꯦꯟꯖꯤꯟꯕ ꯃꯥꯜꯂꯦ ꯃꯥꯒꯤꯗꯣ
ꯑ ꯃꯥꯒꯤ ꯃꯄꯥꯗꯣ ꯃꯄꯥꯒꯤ ꯈꯣꯟꯖꯦꯜꯗꯣ ꯇꯥꯕ ꯍꯧꯔꯕ ꯃꯥꯜꯂꯦꯀꯣ ꯈꯪꯈ꯭ꯔꯕ ꯃꯥꯜꯂꯦ ꯎꯝ
ꯑꯩꯈꯣꯏꯗ ꯃꯥꯅ ꯑꯗꯨꯝ ꯀꯣꯜ ꯇꯧꯔꯒ ꯏꯁꯩ ꯏꯁꯩ ꯁꯛꯄ ꯀꯣ ꯃꯥꯒꯤꯗꯃ ꯑꯗꯨꯝ ꯑꯉꯥꯡ ꯑꯣꯏ꯭ꯔꯤꯉꯩꯗꯁꯨ ꯑꯦ ꯀꯩꯅꯣ ꯇꯕꯛ ꯑꯃ ꯏꯔꯨꯒꯦ ꯇꯧꯕ ꯀꯥꯟꯗꯁꯨ ꯑꯗꯨꯝ ꯀꯣ ꯇꯧꯔꯒ ꯑꯗꯨꯝ ꯃꯥꯒꯤ ꯃꯅꯥꯛꯇ ꯑꯩꯅ ꯇꯝꯕꯤꯕꯤꯕ ꯃꯤ ꯂꯩꯇꯕ ꯀꯥꯟꯗ ꯀꯣ
ꯑꯣ ꯑꯣ
ꯁꯨꯃꯥꯏꯅꯠꯇꯧ ꯑꯗꯨꯣ ꯆꯣꯂꯦ ꯆꯅꯤꯡꯉꯥꯏꯗꯁꯨ ꯑꯗꯨꯝ ꯑꯩꯅ ꯇꯧꯕꯤꯕꯒꯤ ꯑꯃ ꯈꯪꯈ꯭ꯔꯦꯕ ꯑꯃꯒꯤ ꯃꯄꯥꯒꯤ ꯃꯀꯣꯟꯁꯦ ꯅꯣꯛꯄꯅꯦ ꯃꯄꯥꯥꯟꯅ ꯑꯩꯁꯦ ꯁꯗꯤ ꯍꯣ ꯑꯗꯨꯝ ꯐꯣꯟ ꯌꯦꯡꯉꯒ ꯅꯨꯈ꯭ꯔꯒ ꯑꯗꯨꯝ ꯂꯩꯗꯣꯏꯅꯦꯕ ꯃꯥꯁꯦ
ꯑꯣ ꯌꯥꯝ ꯅꯨꯡꯁꯤꯌꯦꯍꯦ
ꯌꯥꯝ ꯅꯅꯨꯡꯅꯤꯖꯥꯔꯤꯦ ꯃꯥꯁꯦ ꯖꯥ ꯊꯧꯔꯥꯒ ꯂꯩꯦ
ꯑꯥ ꯑꯥ ꯑꯥ ꯍꯧꯖꯤꯛꯀꯥꯟ ꯕꯦꯁ ꯇꯥꯏꯝ ꯑꯣꯏꯔꯝꯒꯅꯤ ꯦꯁ ꯇꯏ ꯃꯝꯃꯨ ꯀ ꯂꯥꯛꯆꯣ ꯂꯥꯛꯀꯅꯤ
ꯍꯣꯏ ꯍꯧꯖꯤꯛ ꯀ꯭ꯔꯥꯁ ꯑꯁꯤꯗꯒꯤ ꯍꯦꯟ ꯈꯔꯗꯤꯀꯣ ꯈꯔ ꯋꯥꯕ ꯑꯃꯇ ꯂꯥꯛꯑꯅꯤꯗ ꯍꯧꯖꯤꯛ ꯀꯥꯟꯁꯨ ꯍꯧꯖꯤꯛ ꯀꯥꯟꯁꯨ ꯀ꯭ꯔꯥ ꯀꯩꯅ ꯀꯩꯅꯣ ꯇꯧꯈ꯭ꯔꯦꯖꯤꯁꯄ ꯂꯥꯛꯄ ꯆꯄ ꯀꯥꯟꯗ ꯀꯣ ꯄꯨꯔꯥ ꯃꯤ ꯑꯩ ꯌ ꯋꯥꯁꯨ ꯒ꯭ꯌꯥꯟ ꯇꯥ ꯈ꯭ꯔꯦꯕ ꯑꯩꯅ ꯁꯣꯕ ꯀꯥꯟꯗ ꯀꯥꯞꯄꯦ ꯁꯃꯥꯏ ꯇꯕꯅ ꯅꯥ ꯍꯦꯟꯖꯤꯜꯂꯦꯅ ꯀꯣ ꯁꯨꯃꯥꯏꯅ ꯑꯩꯅ ꯃꯉꯣꯟꯗ ꯆꯩꯕꯤꯕ ꯀꯥꯟꯗꯗꯤ ꯀꯥꯞꯄꯦ ꯌꯥꯝ ꯅꯣꯡ ꯅꯩꯅꯦꯍꯦ
ꯎꯝ
ꯄꯩꯁꯥ ꯄꯁꯥꯕꯤ ꯄꯥꯔꯦ
ꯎꯝ ꯌꯥꯝ ꯐꯩꯅꯦ
ꯎꯝ ꯑꯣ ꯉꯁꯤ ꯀꯔꯤ ꯇꯧꯕ꯭ꯔꯥꯅ
ꯍ ꯀꯔꯤꯁꯨ ꯇꯧꯁꯤ ꯁꯤ ꯋꯥꯔꯤ ꯁꯥ ꯁꯥꯔ ꯂꯩ ꯑꯩ ꯑꯩꯒꯤ ꯊꯕꯛ ꯑꯁꯤꯅꯤ
ꯅꯨꯡꯉꯥꯏꯌꯦꯅꯦ ꯑꯗꯨꯗꯤ ꯅꯪꯗꯤ
ꯅꯪꯕꯨꯁꯨ ꯑꯗꯨ ꯑꯗꯨꯗꯣ ꯑꯩ ꯄꯥꯏꯌꯧ ꯍꯥꯏꯔꯒ ꯏꯅꯥꯎꯅꯨꯄꯤꯒꯤꯗꯣ
ꯑꯗꯨ ꯍꯣꯏ ꯄꯥꯅꯤꯡꯕꯣꯗꯤ ꯄꯥꯏꯔꯣ ꯁꯨꯃꯥꯏꯅ ꯍꯥꯏꯕꯗꯤ ꯍꯥꯏꯌꯦꯦ ꯑꯗ ꯃꯠꯇꯝꯅꯇ꯭ꯔꯦ ꯑꯗꯨꯁꯨ ꯁꯪꯒꯦꯔꯣ
ꯍꯥꯥ
ꯎꯝ
ꯎꯝ ꯎꯝ ꯎꯝ ꯂꯩꯔꯤꯌꯦ ꯃꯇꯝ ꯁꯥꯇ꯭ꯔꯗꯦ ꯐꯥꯎꯕ ꯅꯪ ꯑꯗꯨ ꯇꯧꯕꯗꯣ ꯐꯖꯅ ꯇꯧꯕ ꯌꯥꯗ꯭ꯔꯗꯤ ꯑꯁ ꯁꯤꯀꯉꯣꯟꯗ ꯄꯤꯈ꯭ꯔꯁꯤꯔꯒꯣ
ꯎꯝ ꯑꯩ ꯑꯩꯁꯨ ꯇꯧꯕꯗꯤ ꯇꯧꯅꯤꯡꯕꯅꯦꯕ ꯑꯗꯨ
ꯅꯪ ꯇꯧꯅꯤꯡꯉꯗꯤ ꯑꯗꯨ ꯄꯥꯏꯌꯣ ꯍꯧꯖꯤꯛ ꯍꯧꯖꯤꯛ ꯄꯥꯏꯌꯣ ꯉꯁꯤꯁꯨ ꯐꯥꯏꯌꯣ
ꯍꯣꯏ ꯑꯗꯨ ꯢꯕꯅꯤ ꯂꯣꯢꯔ ꯀꯟꯗꯥ ꯑꯩ ꯇ꯭ꯔꯥꯏ ꯇꯧꯔꯒ ꯅꯪꯉꯣꯟꯗ ꯑꯃꯨꯛ ꯀꯣ ꯊꯔꯒꯦ ꯀꯣ
ꯑꯣ ꯑꯗꯨꯗ ꯎꯝ ꯑꯗꯨꯗ ꯄꯥꯏꯌꯣꯀꯣ ꯌꯥꯒꯅꯤ ꯌꯥꯗꯕ ꯂꯩꯇꯦ ꯑꯗꯨ ꯉꯛꯇ ꯆꯥꯅꯒ ꯌꯥꯒꯅꯤ ꯉꯔꯥꯡꯒꯨꯝꯕꯅ ꯑꯗꯨ ꯄꯥꯏꯕ ꯍꯧꯥꯎꯔꯗꯤ ꯌꯥꯝ ꯅꯨꯡꯉꯥꯏꯅꯤ
ꯍꯣꯏꯅꯦ ꯑꯗꯨ ꯉꯔꯥꯡꯁꯦ ꯅꯦꯋꯥꯛ ꯌꯥꯝ ꯐꯠꯇꯦ ꯑꯩꯒꯤ ꯌꯨꯝꯗꯗꯤ
ꯑꯣ
ꯑꯩꯒꯤ ꯏꯃꯥꯟꯅꯕꯤ ꯀꯣꯜ ꯇꯧꯔꯛꯑꯦꯕ ꯋꯥꯔꯤ ꯁꯥꯟꯅꯒꯦꯅ ꯑꯗꯨ ꯀꯣꯜ ꯇꯧꯔꯛꯄ ꯀꯥꯟꯗ ꯃꯥꯅ ꯇꯧꯔꯛꯄꯅꯦꯕ ꯑꯗꯨ ꯑꯩꯁꯨ ꯑꯐꯕ ꯃꯐꯝꯗ ꯑꯗꯨꯝ ꯆꯠꯂꯦ ꯇꯣꯛꯑꯦ ꯑꯗꯨꯁꯨ ꯐꯖꯅ ꯢꯕꯥꯅꯤ ꯋꯥꯔꯤ ꯁꯥꯟꯅꯕ ꯌꯥꯗꯦꯕ ꯃꯥꯒꯤ ꯃꯈꯣꯟ ꯇꯥꯗꯦ ꯑꯗꯣ ꯑꯗꯨꯝ ꯀꯠ ꯇꯧꯈ꯭ꯔꯦꯕꯀꯣ ꯑꯗꯨ ꯅꯨꯡꯉꯥꯏꯇꯦꯕ ꯑꯃꯒꯤꯗꯃꯛꯁꯨ ꯑꯗꯨ ꯑꯩ ꯀꯣ ꯇꯧꯑꯣꯅ ꯍꯥꯏꯅꯤꯡꯗꯦ ꯍꯥꯏꯕ ꯃꯣꯏꯅ ꯇꯨꯅꯤꯡꯂꯗꯤꯀꯣ ꯃꯄꯥꯟ ꯊꯣꯛꯄꯤꯒꯦ ꯑꯗꯨ ꯑꯩꯒꯤꯗꯤ ꯅꯦꯋꯥꯛ ꯐꯠꯇꯕꯒꯤꯅ ꯅꯣꯏꯒꯤꯗꯃꯛ ꯐꯔꯣꯏꯅ ꯑꯁ ꯃꯥ ꯍꯥꯏꯕꯅꯦꯕ
ꯀꯔꯤꯁꯨꯨ ꯀꯥꯏꯗꯦꯗ
ꯎꯝ ꯏꯁꯥ ꯂꯩꯕꯅꯤꯅ ꯅꯨꯡꯗꯥꯡꯗꯁꯨ ꯑꯗꯨꯝ ꯇꯧꯕ ꯌꯥꯕꯅꯦ ꯃꯄꯥꯟ ꯊꯣꯛꯈ꯭ꯔꯕ ꯀꯥꯟꯗꯀꯣ
ꯎꯝ
ꯃꯥꯒꯤ ꯃꯄꯥꯟ ꯇꯣꯛꯗ꯭ꯔꯗꯤ ꯑꯗꯨꯝ ꯑꯩꯒꯤ ꯀꯣꯟ ꯇꯥꯔꯣꯏꯗ ꯇꯨꯝꯃꯔꯣꯏꯕ ꯃꯥꯁꯦ
ꯑꯥꯎ
ꯒꯤꯅꯤꯕ ꯋꯥꯕꯗꯣ ꯍꯧꯖꯤꯛꯀꯥꯟ ꯃꯥ ꯂꯥꯛꯑꯔꯗꯤ ꯑꯗꯨꯝ ꯅꯨꯡꯉꯥꯏꯔꯛꯑꯗꯕꯅꯤ
ꯎꯝ
ꯑꯗꯨ ꯁꯨꯇꯤ ꯄꯤꯒꯦ ꯁꯨꯇꯤ ꯂꯧꯔꯒ ꯂꯥꯛꯀꯦ ꯍꯥꯏꯔꯒ ꯑꯃꯨꯛꯀ ꯃꯥꯒꯤ ꯑ ꯀꯩꯅꯣꯗꯣ ꯂꯤꯁꯇꯣ ꯒ꯭ꯔꯥꯟ ꯇꯧꯗꯕ ꯃꯥꯜꯂꯦꯕ
ꯑꯣ ꯑꯣ
ꯑꯗꯨ ꯌꯥꯕꯨꯗꯤ ꯌꯥꯅꯤꯗ ꯁꯨꯃꯥꯏꯅ ꯍꯥꯏꯕꯗꯤ ꯍꯥꯏꯌꯦꯀꯣ ꯑꯗꯨꯁꯨ ꯇꯥꯖꯥꯗ꯭ꯔꯦ
ꯑꯥ
ꯑꯅꯤꯔꯛ ꯁꯨꯃꯥꯢꯅ ꯇꯧꯄ
ꯑꯝ ꯑꯗꯨꯅꯦ
ꯍꯧꯖꯤꯛꯀꯥꯟ ꯃꯣꯏ ꯂꯤꯚ ꯂꯧꯕꯁꯦ ꯈꯔ ꯀꯩꯅꯣ ꯗꯤꯐꯤꯀꯜ ꯑꯣꯏꯕ ꯃꯥꯜꯂꯦ
ꯑꯣ ꯎꯝ ꯂꯥꯛꯑꯗꯤ ꯅꯨꯡꯉꯥꯏꯒꯗꯕ ꯑꯗꯨ ꯈ꯭ꯔꯤꯁꯃꯥꯁꯇꯗꯤ ꯂꯥꯛꯄ꯭ꯔꯥꯃ
ꯍꯣꯏ ꯈ꯭ꯔꯤꯁꯃꯥꯁ ꯑꯗꯨꯗꯤ ꯀꯩꯅꯣ ꯑꯩꯈꯣꯏꯒꯤ ꯀꯩꯅꯣ ꯒꯣꯜꯗꯟꯖꯂꯤ ꯖꯨꯕ꯭ꯂꯤ ꯂꯩꯕꯒꯤ ꯑꯩ ꯑꯉꯥꯡ ꯄꯣꯛꯅꯤꯡꯉꯥꯏ ꯄꯣꯛꯀꯦ ꯇꯧꯕ ꯃꯇꯝꯗ ꯀꯣ ꯃꯜꯂꯥꯛ ꯑꯦ ꯂꯥꯔꯒꯥ ꯀꯨꯏꯅ ꯂꯩꯃꯤꯟꯅ ꯑꯦ
ꯑꯣ ꯑꯣ
ꯖꯅꯔꯤ ꯗꯔꯥꯃꯥ ꯖꯅꯋꯥꯔꯤꯗꯗꯤ ꯂꯩꯕ ꯃꯥꯜꯂꯦꯗ ꯐꯦꯕꯋꯥꯔꯤ ꯐꯥꯔꯁ ꯋꯏꯗꯔ ꯑꯗꯨꯝ ꯃꯥꯒꯤ ꯃꯐꯝꯗ ꯆꯠꯈ꯭ꯔꯕꯅꯤ
ꯑꯣ ꯑꯣ ꯑꯗꯨ ꯃꯥꯅ ꯑꯗꯨꯝ ꯁꯨꯇꯤ ꯂꯧꯔꯗꯤ ꯀꯃꯥꯏꯅ ꯇꯧꯕ꯭ꯔꯥ ꯁꯦꯂꯔꯤꯒꯨꯝꯕꯗꯤ ꯀꯠꯄ꯭ꯔꯥ
ꯎꯝ ꯍꯨꯝ ꯇꯧ ꯇꯧꯗꯦ ꯍꯥꯏꯕꯗꯤ ꯍꯣꯏ ꯃꯣꯏ ꯂꯤꯞ ꯢꯕ ꯀꯥꯟꯗꯀꯣ ꯑ ꯍꯥꯏꯕꯗꯤ ꯔꯤꯖꯟ ꯍꯤꯒꯅꯤꯗꯅꯥ ꯒꯤ ꯔꯤꯖꯟꯗꯣ ꯐꯖꯅ ꯍꯤꯕꯤꯔꯝꯒꯗꯤ ꯀꯥ ꯇꯧꯔꯔꯣꯏ ꯑꯗꯨ ꯇꯧꯗ꯭ꯔꯗꯤꯀꯣ
ꯎꯝ ꯎꯝ
ꯇꯧꯗ꯭ꯔꯗꯤ ꯑꯗꯨꯝ ꯄꯤꯗꯦꯗ ꯂꯤꯐ ꯒ꯭ꯔꯥꯟ ꯇꯧꯗ꯭ꯔꯗꯤ ꯑꯗꯨꯝ ꯁꯨꯇꯤ ꯄꯤꯗꯦꯕ
ꯎ ꯑꯣ
ꯑꯣ ꯇꯧꯕ ꯀꯥꯟꯗ ꯑꯗꯨꯝ ꯂꯥꯛꯑꯅꯤ ꯑꯗꯨꯝ ꯃꯥꯅ ꯃꯇꯝ ꯑꯃꯨꯛꯀ ꯆꯠꯅꯤꯡ ꯆꯥꯏꯒꯦ ꯇꯧꯕ ꯃꯇꯝ ꯌꯎꯧꯕ ꯀꯥꯟꯗ ꯃꯥꯅ ꯁꯠꯇ꯭ꯔꯥꯙꯀ ꯄꯩꯁꯥ ꯅꯤꯅꯤꯕꯅꯦꯕ ꯃꯣꯏꯒꯤ ꯁꯤꯡꯁꯔ
ꯑꯣ ꯑꯣ
ꯑꯗꯨꯒꯤ ꯈꯔ ꯅꯨꯡꯉꯥꯏꯇꯕ ꯂꯩ ꯍꯥꯏꯕ ꯇꯥꯔꯦ
ꯎꯝ ꯎ
ꯑꯗ ꯉꯁꯤ ꯀꯔꯤ ꯃ ꯁꯦꯅ
ꯑꯩꯗꯤ ꯉꯔꯥꯡꯒꯤ ꯉꯥ ꯇꯣꯏ ꯃꯣꯏꯗꯤ ꯃꯁꯔꯨꯝ ꯊꯨꯡꯕ
ꯑꯥ ꯍꯗꯨꯅꯦ ꯀꯔꯤ ꯅꯎ ꯃꯁꯔꯨꯝ ꯆꯥꯗꯕ꯭ꯔꯣ
ꯃꯁꯔꯨꯝꯗꯣ ꯑꯩꯈꯣꯏ ꯆꯥꯕ ꯃꯁꯔꯨꯝ ꯅꯠꯇꯕ ꯑꯇꯣꯞꯄ ꯑꯩꯈꯣꯏ ꯁꯨꯡꯛꯇ ꯇꯥꯗꯕ ꯃꯁꯔꯨꯝꯅꯦ ꯑꯗꯨ ꯑꯩꯅ ꯀꯔꯤꯅꯣ ꯑꯁꯤꯁ ꯃꯁꯔꯨꯝ ꯆꯥꯡꯅꯤ ꯍꯥꯏꯅ ꯑꯩꯅ ꯚꯤꯗꯤꯑꯣ ꯀꯣꯜ ꯇꯧꯔꯒ ꯑꯩꯒꯤ ꯅꯨꯄꯥ ꯑꯩꯉꯣꯟꯗ ꯍꯥꯏꯕꯒꯦ ꯃꯥꯁꯦ ꯑꯁꯤ ꯁꯨꯡꯊ ꯇꯥꯕꯅꯨ ꯍꯥꯏꯕ ꯑꯩꯉꯣꯟꯗ ꯑꯗꯨꯒꯤꯁꯨ ꯃꯥꯅ ꯍꯛꯆꯆꯥ ꯆꯥꯒꯅꯨ ꯍꯥꯏꯔꯁꯨ ꯑꯩ ꯆꯥꯒꯅꯤꯅꯗꯤ ꯍꯥꯟꯕꯅꯤ ꯑꯗꯨ ꯑꯣꯏꯔꯁꯨ ꯑꯁꯃꯤꯟ ꯑꯗꯨꯃꯥꯏꯅ ꯍꯥꯏꯃꯟ ꯈꯕꯤꯕ ꯑꯩꯅ ꯆꯥꯔꯒ ꯏꯁꯥꯒꯨꯝꯕ ꯉꯝꯗꯗꯒꯤ ꯃꯣꯏꯁꯦ ꯐꯥꯎꯅꯤ ꯍꯥꯏꯅ ꯑꯩ ꯆꯥꯗꯦ
ꯎꯝ ꯑꯗꯨ ꯃꯁꯔꯨꯝꯒꯨꯝꯕ ꯃꯤ ꯑꯃꯅ ꯍꯥꯏꯌꯦꯀꯣ
ꯎꯝ
ꯄ꯭ꯔꯦꯒꯅꯦꯟ ꯑꯣꯏꯕ ꯀꯥꯟꯗꯀꯣ ꯃꯤ ꯑꯃ ꯃꯤ ꯑꯃꯅ ꯑꯁꯨꯃꯥꯏꯅ ꯍꯥꯏꯌꯦ ꯑꯁꯤꯒꯨꯝꯕ ꯃꯇꯝꯗ ꯃꯁꯔꯨꯝꯒꯨꯝꯕ ꯀꯣ ꯌꯥꯝ ꯆꯥꯎ ꯍꯥꯏꯕꯅꯦꯕ ꯑꯁꯨꯝꯒꯨꯝꯕ ꯌꯥꯝ ꯆꯥꯔꯗꯤ ꯏꯁꯥꯁꯦ ꯌꯥꯝ ꯑꯥ ꯂꯣꯡ ꯋꯥꯏ ꯀꯅꯤ ꯍꯥꯏꯅꯤ ꯍꯥꯏꯒ ꯁꯨꯃꯥꯏꯅ ꯍꯥꯏꯌꯦ꯫ ꯁꯨꯞꯒꯨꯝꯕꯁꯨꯀꯣ ꯁꯤꯝꯂꯒ ꯑꯗꯨꯝ꯫ ꯊꯥꯛ ꯑꯣ ꯌꯥꯝ ꯐꯕꯅꯤꯅ ꯍꯥꯏꯌꯦ ꯑꯉꯥꯡꯒꯤꯗꯃꯛ ꯐꯩꯌꯦꯅ꯫ ꯀꫭ ꯑꯩꯗꯤ ꯈꯪꯗꯦꯀꯣ ꯑꯗꯣ ꯑꯩꯒꯤ ꯅꯨꯄꯥ ꯇꯥꯔꯒ꯫ ꯃꯥ ꯑꯗꯨꯗꯤ ꯕꯖꯥꯔꯗ ꯄꯩꯁꯥꯁꯨ ꯂꯩꯇ꯭ꯔꯦꯀꯣ ꯏꯕꯥꯅꯤ ꯑꯗꯨ ꯂꯧꯁꯦ꯫ ꯈꯔ ꯂꯩꯕ ꯀꯥꯟꯗ꯫ ꯂꯧꯁꯦ ꯂꯧꯁꯦ ꯑꯃ ꯁꯨꯞ ꯇꯧꯔꯒ ꯆꯥꯎꯑꯣꯅ ꯍꯥꯏꯌꯦꯕ꯫ ꯑꯗꫭ ꯂꯧꯔꯒꯥ ꯍꯣꯏ ꯆꯣꯞꯁꯣ ꯃꯔꯥ ꯁꯤꯝꯕꯒ꯫ ꯇꯣꯡꯕꯤꯔꯒ ꯑꯗꯨꯝ ꯆꯥꯏꯌꯦ꯫
ꯑꯣ
ꯅꯪ ꯅ ꯎꯖꯥꯅꯦ ꯍꯦ
ꯎꯝ ꯑ ꯃꯣꯁꯝ ꯑꯦꯇꯣꯄꯗꯤꯗꯝ
ꯎꯝ
ꯑꯩꯈꯣꯏꯅ ꯆꯥꯗꯕ ꯃ ꯍꯥꯇꯦ ꯈꯔ ꯄꯤꯔ ꯃꯥ
ꯍꯣꯏ ꯕꯖꯥꯔꯗꯒꯤ ꯃꯁꯔꯨꯝ ꯖꯥ ꯖꯥ ꯂꯩ ꯂꯩꯕꯁꯦ ꯀꯤꯕꯗꯤ ꯀꯤꯑꯕꯀꯣ ꯂꯧꯕꯁꯦ
ꯎꯝ
ꯂꯧꯔꯒ ꯆꯥ ꯆꯥꯒꯦ ꯍꯥꯏꯕꯁꯦ ꯀꯤꯕ ꯂꯩꯌꯦꯕ꯫
ꯍꯣꯏ ꯑꯗꯨꯁꯨ ꯑꯃ ꯂꯩꯌꯦ꯫ ꯃꯗꯤ ꯌꯥꯝ ꯆꯤꯛꯄ ꯫
ꯎꯝ꯫
No word
ꯍꫭꯏꯅꯦ꯫
ꯏꯦ ꯃꯣꯏꯗꯤ ꯑꯗꯨꯝ ꯆꯥꯏꯌꯦ ꯍꯥꯏꯗꯤ ꯍꯥꯏꯌꯦ ꯏꯆꯦ ꯑꯩꯈꯣꯏꯗꯤ꯫
ꯎꯝ ꯍꯣꯏ ꯃꯁꯔꯨꯝ ꯂꯣꯏꯅꯃꯛ ꯆꯥꯕ ꯃꯤ ꯂꯩ ꯂꯩꯕꯅꯤ ꯌꯨꯝꯗꯁꯨ ꯀꯣ ꯃꯣꯏ꯫ ꯑꯗꯨꯝ ꯄꯨꯔꯛꯑꯒ ꯑꯗꯨꯝ ꯆꯥꯌꯦ ꯍꯥꯎꯕꯅꯤ ꯍꯥꯎꯕꯅꯤꯅ ꯍꯥꯏ ꯑꯗꯣ꯫ ꯑꯩꯈꯣꯏꯗꯤ ꯎꯁꯨ ꯎꯗꯦ ꯁꯥꯁꯨ ꯆꯥꯗ꯭ꯔꯦꯗꯅ꯫ ꯑꯗꯨꯒꯤ ꯀꯤꯕ ꯀꯤꯒꯅꯨ ꯑꯁꯤꯒꯨꯝꯕꯗꯤ ꯆꯥꯕꯅꯤꯅ ꯍꯥꯏ꯫